ꯍꯜꯂꯣ
ꯇꯥꯕ꯭ꯔꯣ
ꯇꯥꯏ ꯇꯥꯏ ꯇꯥꯏ
ꯃꯈꯣꯜ ꯐꯖꯅ ꯇꯥꯕ꯭ꯔꯣ
ꯇꯥꯏ ꯇꯥꯏ
ꯀꯩꯗꯧꯔꯤꯒꯦ
ꯂꯩꯔꯝꯕꯅꯤ ꯁꯨꯝ ꯀꯩꯁꯨ ꯇꯧꯗꯦ
ꯂꯥꯏꯔꯤꯛꯀ ꯄꯥꯏꯔꯕ
ꯄꯥꯗꯦꯗ ꯂꯥꯏꯔꯤꯛ ꯄꯥꯗꯦ ꯎꯝ
ꯑꯩꯗꯤ ꯍꯟꯗꯛ ꯑꯩꯈꯣꯏ ꯁ꯭ꯋꯥꯏꯗ ꯑꯩꯈꯣꯏ ꯁ꯭ꯋꯥꯏ ꯍꯥꯏꯒꯗ꯭ꯔꯥ ꯑꯩꯈꯣꯏꯗꯩꯗꯤ ꯈꯤꯇꯪ ꯆꯠꯂꯦ ꯗꯨꯀꯥꯟ ꯑꯃ ꯗꯨꯀꯥꯟ ꯑꯅꯤ ꯂꯧꯒꯦ ꯇꯧꯕ ꯕꯔꯥ
ꯀꯗꯣꯝ ꯀꯗꯣꯝ ꯁ꯭ꯋꯥꯗ
ꯑꯩꯈꯣꯏ ꯃꯃꯥꯡꯗ ꯑꯩꯈꯣꯏ ꯆꯦꯒ ꯑꯩꯒꯒꯤ
ꯃꯃꯥꯡ ꯍꯥꯏꯗꯤ
ꯑꯩꯈꯣꯏ ꯌꯨꯝꯗꯒꯤꯅꯦ ꯃꯃꯥꯡꯂꯣꯝꯗ ꯆꯠꯂꯒꯅꯦ ꯂꯩꯌꯦꯕꯀꯣ ꯊꯣꯡ ꯑꯃ ꯂꯩꯕꯗꯣ ꯑꯗꯨꯏ ꯃꯅꯥꯛ ꯑꯗꯨ꯭ꯋꯥꯏꯗ
ꯑꯁꯣꯝ ꯅꯥꯀꯟꯒꯤ ꯀꯩꯅꯣꯣꯔꯣꯝ ꯆꯠꯄꯒꯤ
ꯍꯣꯏ ꯀꯣꯝꯕꯤꯔꯩꯔꯥ ꯆꯠꯐꯝ ꯂꯣꯝꯗꯣ ꯍꯣ ꯍꯣꯏ ꯍꯣꯏ ꯍꯣꯏ ꯍꯣꯏ ꯑꯗꯨꯗꯋꯥ ꯑꯩ ꯊꯣꯡ ꯃꯅꯥ ꯑꯥꯛꯀꯤ ꯄꯔꯦꯡ ꯗꯨꯀꯥꯟ ꯍꯟꯇꯛ ꯅꯧꯅ ꯁꯥꯔꯤꯕꯔꯤꯕꯀꯣ ꯑꯩꯈꯣꯏ ꯏꯆꯦꯒꯤ ꯐ꯭ꯔꯦꯟ ꯑꯃꯒꯤꯅꯦꯕ ꯑꯗꯨꯗ ꯗꯨꯀꯥꯟ ꯇꯧꯁꯦꯅ ꯑꯩꯈꯣꯏ ꯏꯆꯦꯒ ꯁꯨꯝ ꯍꯥꯏꯅꯔꯤꯌꯦ
ꯀꯩ ꯀꯩ ꯀꯩ ꯀꯩ ꯀꯩ ꯑꯣꯏꯗꯅꯣ ꯗꯨꯀꯥꯟ ꯑꯣꯏꯅ ꯍꯥꯡꯒꯦ ꯍꯥꯏꯅꯣ
ꯃꯥꯏꯁꯤꯅꯅꯦ ꯑꯩꯈꯣꯏ ꯆꯦꯒꯤꯁꯤꯅ ꯀꯩꯅꯣ ꯇꯧꯒꯦ ꯇꯧꯕ ꯃꯥꯁꯦ ꯐꯤꯒꯤ ꯇꯧꯕꯁꯤꯗꯅꯦ ꯔꯦꯟꯇꯦꯜ ꯑꯣꯏꯅ ꯍꯥꯡꯒꯦ ꯇꯧꯕ ꯃꯥꯏꯁꯤꯅ
ꯀꯩꯅꯣ ꯐꯤꯒꯤ ꯇꯧꯕꯗ ꯔꯦꯟꯇꯦꯜ ꯑꯣꯏꯅ ꯍꯥꯏꯗꯤ ꯑꯩ ꯒ꯭ꯌꯥꯟ ꯇꯥꯗ꯭ꯔꯦ
ꯍꯧꯖꯤꯛꯀꯥꯟ ꯅꯪ ꯈꯪꯕ꯭ꯔꯥ ꯑꯥ ꯍꯣ ꯍꯣ ꯍꯣ ꯍꯣꯏ ꯑꯥ ꯑꯥ ꯑꯥ ꯑꯥ ꯑ ꯑꯗꯨꯗꯣ ꯇꯧꯒꯦꯅ ꯈꯜꯂꯤꯕ ꯑꯩꯈꯣꯏ ꯆꯦꯒꯤꯁꯦ ꯍꯥꯏꯗꯤ ꯁꯣꯝ ꯅꯥ ꯀꯟ ꯁꯥꯏꯠꯁꯤꯗ ꯄꯥꯛ ꯂꯩꯇꯦꯕꯀꯣ
ꯑꯣ ꯑꯗꯨ ꯑꯗꯨꯝ ꯑꯗꯨ ꯑꯗꯨꯝ ꯐꯖꯅ ꯆꯠꯅꯕ꯭ꯔꯥ ꯑꯗꯨꯕ
ꯀꯅꯌꯦꯦ ꯐꯖꯅ ꯀꯥꯟꯅꯩ ꯍꯥꯏꯗꯤ ꯑꯩꯈꯣꯏꯗꯤ ꯃꯩꯇꯩꯒꯤ ꯑꯣꯏꯕ ꯀꯨꯝꯍꯩ ꯍꯔꯥꯎ ꯂꯨꯍꯣꯡ ꯈꯣꯡꯗꯣꯡꯕ ꯗꯦꯕ ꯀꯔꯃꯁꯤꯗꯤ ꯌꯥꯝ ꯃꯔꯥꯡ ꯀꯥꯏꯕꯅꯤꯅꯅꯦ
ꯎꯝ
ꯀꯩꯗꯧꯒꯦꯗ ꯑꯩꯈꯣꯏꯅ ꯗ꯭ꯔꯦꯁ ꯑꯃꯁꯦ ꯔꯥꯅꯤ ꯐꯤ ꯑꯃꯗ ꯂꯨꯄꯥ ꯂꯤꯁꯤꯡ ꯀꯨꯟꯃꯉꯥ ꯀꯨꯟ ꯀꯣ ꯑꯗꯒꯤ ꯀꯩꯅꯣꯗ ꯃꯨꯀꯥꯗ ꯃꯥꯄꯜ ꯇꯔꯥ ꯅ ꯇꯔꯥꯃꯉꯥ ꯁꯨꯃꯥꯏꯅ ꯂꯩꯅꯔꯤꯅꯤꯗꯅ ꯑꯗꯨꯅ ꯁꯤꯁꯦ ꯑꯩꯈꯣꯏꯅ ꯋꯥꯟ ꯇꯥꯏꯝ ꯀꯥꯛ ꯁꯦꯠꯈꯤꯕꯁꯦ ꯏꯁꯥꯒꯤ ꯂꯩꯖꯔꯦ ꯈꯜꯂꯁꯦ ꯂꯤꯁꯤꯡ ꯀꯨꯟ ꯀꯨꯊ꯭ꯔꯥ ꯄꯤꯕ ꯔꯥꯅꯤ ꯐꯤꯗꯣ ꯋꯥꯟ ꯇꯥꯏꯝ ꯁꯦꯠꯈ꯭ꯔꯀꯥꯟꯗ ꯑꯩꯈꯣꯏꯒꯤ ꯑꯇꯣꯞꯄ ꯃꯆꯨ ꯍꯦꯛꯇ ꯁꯦꯠꯅꯤꯡꯉꯛꯄꯗꯣ ꯑꯇꯣꯞꯄ ꯗꯤꯖꯥꯏꯟ ꯑꯃꯒ ꯁꯦꯠꯅꯤꯡꯉꯛꯄ ꯄꯣꯣ ꯑꯗꯨꯝ ꯑꯗꯨꯃꯥꯏꯅ ꯁꯤ ꯌꯥꯝ ꯇꯧꯒꯜꯂꯦꯕ ꯑꯩꯈꯣꯏ ꯑꯩꯈꯣꯏꯁꯦ ꯍꯥꯏꯇꯥꯔꯦꯅꯦ ꯅꯨꯄꯤꯁꯤꯡꯁꯦ ꯑꯗꯨꯗꯨꯅ ꯀꯨꯟꯊ꯭ꯔꯥ ꯅꯤꯐꯨ ꯀꯨꯟꯊ꯭ꯔꯥ ꯅꯤꯐꯨ ꯇꯤꯡꯉꯒ ꯃꯌꯥꯝ ꯊꯝꯕꯗꯤ ꯉꯝꯕ ꯅꯠꯇꯦꯅ ꯄꯩꯁꯥꯗꯣ ꯇꯥꯡꯕꯅꯤꯅ
ꯎꯝ
ꯑꯩꯐꯥꯎꯗ ꯑꯩꯅ ꯁꯤ ꯋꯥꯀꯟ ꯑꯩꯈꯣꯏ ꯁꯤꯗ ꯂꯥꯛꯍꯜꯂꯤꯁꯦ ꯑꯩꯅ ꯑꯩꯐꯥꯎꯗ ꯋꯥꯏꯔꯒ ꯁꯦꯠꯄ ꯐꯅꯌꯥꯝ ꯌꯥꯎꯈ꯭ꯔꯦꯕ ꯍꯥꯏꯗꯤ ꯄꯩꯁꯥꯗꯣ ꯀꯩꯅꯣ ꯇꯧꯕꯒꯤ ꯂꯩꯕ ꯉꯝꯗꯕꯒꯤ ꯌꯨꯝꯒꯤ ꯑꯃ ꯑ ꯂꯩꯕꯗꯨꯅ ꯁꯨꯝ ꯁꯨꯝ ꯁꯦꯠꯆꯜꯂꯛꯄꯗꯣ ꯅꯦꯒꯦꯇꯤꯞ ꯃꯥꯟꯖꯜꯂꯛꯄꯗꯣ ꯄꯥꯝꯗꯕ ꯑꯃꯨꯛꯁꯨ ꯑꯃꯨꯛ ꯑꯗꯨꯗꯨꯅ ꯋꯥꯏꯔꯒ ꯁꯦꯠꯈꯤꯌꯦ ꯂꯤꯁꯤꯡ ꯑꯅꯤꯗ ꯋꯥꯏꯕ ꯑꯃ ꯆꯥꯝꯃꯉꯥ ꯋꯥꯏꯕ ꯑꯍꯨꯝꯗ ꯋꯥꯏꯕ ꯄꯣꯠꯇꯨꯒꯤ ꯐꯤꯗꯨꯒꯤ ꯄ꯭ꯔꯥꯏꯁꯀꯤ ꯃꯇꯨꯡ ꯏꯟꯅ ꯍꯦꯟꯒꯠꯇꯣꯏꯅꯦꯕ ꯃꯃꯟꯗꯤ
ꯑ
ꯁꯤ ꯐꯖꯅ ꯆꯠꯂꯦꯕ ꯃꯅꯤꯄꯨꯔꯗ ꯍꯧꯖꯤꯛ ꯑꯩꯅ ꯈꯪꯕꯗ ꯃꯐꯝꯁꯦ ꯑꯃ ꯑꯅꯤ ꯑꯍꯨꯝ ꯈ꯭ꯋꯥꯏꯗꯒꯤ ꯆꯥꯎꯕ ꯃꯐꯝ ꯑꯃꯈꯛ ꯂꯩ ꯃꯔꯤ ꯃꯉꯥ ꯃꯉꯥꯃꯨꯛꯇꯪ ꯇꯧꯗ ꯉꯥꯏꯔꯤ ꯍꯥꯏꯇꯥꯔꯦ ꯃꯅꯤꯄꯨꯔꯁꯤꯗ ꯃꯉꯥ ꯇꯔꯨꯛꯃꯨꯛꯇꯪ
ꯑꯗꯣ ꯀꯩꯅꯣ ꯁꯣꯁꯦꯜ ꯃꯦꯗꯤꯌꯥ ꯀꯥꯎꯜ ꯑꯃꯗꯤ ꯁꯦꯅ
ꯑꯥ ꯏꯟꯁꯇꯥꯒ꯭ꯔꯥꯝꯗꯣ ꯏꯟꯁꯇꯥꯒ꯭ꯔꯥꯝꯗꯣ ꯑꯗꯨꯗ ꯍꯥꯡꯕꯅꯦꯕ ꯍꯧꯖꯤꯛꯀꯤ ꯔꯦꯟ ꯍꯣꯇꯦꯜꯁꯤꯁꯨ ꯀꯩꯅꯣꯗꯒꯤ ꯑꯣꯏꯅ ꯀꯔꯤ ꯀꯔꯤ ꯊꯣꯡ ꯅꯠꯇꯦ ꯅꯠꯇꯦ ꯅꯠꯇꯦ ꯂꯂꯥꯕꯨꯡꯗ ꯑꯃ ꯂꯩꯌꯦꯕꯀꯣ ꯍꯦꯛꯇ ꯀꯩꯅꯣꯅꯦꯍꯦ ꯃꯥꯒꯤ ꯔꯦꯟꯇꯦꯜꯒꯤꯁꯤꯗꯤ ꯐꯖꯅ ꯆꯠꯄꯖꯥꯠꯅꯤꯍꯦ ꯃꯅꯤꯄꯨꯔꯒꯤ ꯃꯥ ꯐꯤꯂꯝ ꯏꯁꯇꯥꯔ ꯃꯌꯥꯝꯁꯦ ꯃꯣꯏꯅ ꯁꯦꯠꯄ ꯗ꯭ꯔꯦꯁꯁꯦ ꯃꯉꯣꯟꯗ ꯂꯣꯏ ꯄꯤꯁꯜꯂꯛꯄꯤꯅꯦꯕ ꯍꯥꯏꯗꯤ ꯋꯥꯟ ꯇꯥꯏꯝ ꯁꯦꯠꯂꯨꯔꯒ ꯄꯤꯁꯜꯂꯛꯑꯅꯤꯗꯅ ꯃꯣꯏꯗ ꯃꯉꯣꯟ ꯄꯤꯁꯜꯂꯅꯤꯗꯅ ꯑꯗꯨꯒ ꯑꯃꯨꯛ ꯁꯣꯝ ꯅꯥꯀꯟꯗ ꯃꯥꯅ ꯔꯦꯟ ꯇꯧꯕꯅꯦꯕ
ꯑꯗꯨꯃꯥꯏꯅ ꯅꯣꯏꯅ ꯂꯤꯡ ꯇꯣꯡꯕ ꯁꯥꯒꯠꯂꯒ ꯀꯣ ꯍꯣꯏ ꯍꯥꯟꯅ ꯍꯧꯗꯣꯛꯄ ꯑꯗ ꯆꯪꯉꯦ ꯍꯧꯗꯣꯛꯑꯒ ꯑꯗꯨꯒ ꯃꯊꯟꯇ ꯂꯥꯛꯆꯔꯅꯤ ꯑ
ꯍꯥꯏꯗꯤ ꯋꯥꯏꯕ ꯆꯠꯄꯁꯦ ꯂꯣꯀꯦꯁꯟꯁꯦ ꯂꯥꯞꯄꯁꯨ ꯉꯝꯗꯕ ꯌꯥꯎꯋꯦꯕ ꯑꯩꯅꯒ ꯔꯦꯟꯇꯦꯜꯅꯦꯅ ꯊꯤꯔꯨꯔꯒ ꯊꯧꯕꯥꯜꯒ ꯍꯥꯏꯔꯛꯑꯦꯕ ꯑꯗꯨꯗꯤ ꯀꯃꯥꯏ ꯋꯥꯏꯔꯨꯅꯦ ꯊꯧꯕꯥꯜ ꯁꯥꯏꯗꯠꯇꯨꯅ ꯊꯧꯕꯥꯜꯒꯤ ꯇꯧꯖꯒꯗꯕꯅꯤ ꯈꯨꯔꯥꯏꯔꯣꯝ ꯍꯥꯏꯔꯒ ꯑꯁꯣꯝ ꯅꯥꯀꯥꯟꯗ ꯑꯇꯩ ꯑꯇꯩ ꯆꯠꯄ ꯉꯝꯗ꯭ꯔꯁꯨ ꯈꯨꯔꯥꯏꯒꯤ ꯃꯤ ꯂꯩꯗꯅꯀꯣ ꯑꯦꯔꯤꯌꯥ ꯑꯗꯨꯒꯨꯝꯕꯗꯨꯅꯁꯨ ꯑꯗꯨꯝ ꯋꯥꯏꯖꯕ ꯀꯩꯁꯨ ꯀꯥꯏꯗꯦꯗꯅ
ꯎꯝ
ꯑꯗꯨꯃꯥꯏꯅ ꯑꯩꯁꯦ ꯁꯨꯡ ꯈꯜꯂꯤꯕ ꯈꯪꯕ ꯑꯗꯣ ꯔꯦꯟꯇꯦꯜꯗꯤ ꯑꯗꯨꯗ ꯃꯥꯅ ꯈꯜꯂꯤꯁꯤꯅꯅꯦ ꯔꯦꯟꯇꯦꯜ ꯇꯧꯕ ꯃꯇꯝꯗ ꯌꯣꯟꯕꯒꯤꯁꯨ ꯑꯃꯨꯛ ꯍꯥꯞꯆꯤꯟꯒꯦ ꯈꯟꯕ ꯃꯥ ꯍꯥꯏꯁꯤꯅ
ꯌꯥ ꯌꯥꯏ ꯑ ꯈꯔ ꯑꯝ ꯅ ꯌꯗ ꯃ ꯁꯤꯒꯒꯤꯅꯤ ꯍꯥꯏ ꯍꯣꯇꯦꯜꯒꯤꯅꯦꯅ ꯍꯥꯏꯔꯁꯨꯀꯣ
ꯍꯥꯞꯆꯤꯟꯁꯤ ꯔꯦꯟꯇꯦꯜꯁꯨ ꯇꯧꯁꯤ ꯑꯗꯨꯃꯥꯏꯅ ꯍꯥꯏꯌꯦꯀꯣ ꯑꯗꯣ ꯀꯥꯟꯅꯗ ꯌꯥꯝ ꯀꯥꯟꯅꯩ ꯁꯤꯒꯤ ꯕꯤꯖꯤꯅꯦꯁꯁꯦ ꯑꯩꯅ ꯁꯨꯝ ꯈꯟꯕꯗ
ꯑꯗꯣ ꯑꯗꯨ ꯀꯥꯟꯅꯩꯕꯨ ꯈꯪꯉꯗꯤ ꯇꯧꯕ ꯌꯥꯏꯅ
ꯑꯁ ꯊꯤ ꯀꯥꯟꯅꯈ꯭ꯔꯖꯥꯠꯅꯤꯌꯦ ꯀꯩꯅꯣ ꯅꯨꯃꯤꯠ ꯅꯤꯅꯤ ꯈꯛꯇꯅꯦ ꯃꯣꯏꯅ ꯋꯥꯏꯗꯣꯏꯁꯦ ꯍꯌꯦꯡ ꯏꯟꯒꯗꯕ ꯄꯣꯠꯁꯦ ꯉꯁꯤ ꯕꯨꯛꯀꯤꯡ ꯇꯧꯔꯝꯃꯅꯤꯗꯅ ꯉꯁꯤ ꯂꯧꯈ꯭ꯔꯅꯤꯗꯅ ꯍꯌꯦꯡ ꯏꯜꯂꯅꯤꯅ ꯍꯪꯆꯤꯠ ꯊꯤꯜꯂꯛꯀꯗꯣꯏꯅꯦꯕ
ꯎꯝ ꯗꯤꯁꯤꯄ꯭ꯂꯤꯟꯗ ꯃ ꯊꯝ ꯇꯥꯔꯦ ꯅꯤꯌꯣꯝ ꯏꯁꯇ꯭ꯔꯤꯛ ꯑꯣꯏꯕ ꯔꯨꯜꯁ ꯑꯃꯗꯤ ꯊꯝ ꯇꯥꯔꯦꯀꯣ
ꯄꯥꯝꯅꯕ ꯃꯑꯣꯡꯗ ꯐꯤꯁꯦ ꯄꯪꯋꯥꯏ ꯋꯥꯏꯍꯟꯈ꯭ꯔꯒ ꯑꯁ ꯍꯧꯖꯤꯛꯀꯥꯟ ꯌꯥꯝ ꯈꯠꯅꯕꯁꯨ ꯌꯥꯎꯋꯤꯗꯅ
ꯀꯩꯅꯣꯝꯁꯨ ꯆꯨꯁꯜꯂ ꯄꯤꯔꯛꯄꯒꯨꯝꯕ ꯑꯗꯒꯤꯗꯤ ꯃꯇꯝ ꯍꯦꯟꯇꯣꯛꯅ ꯄꯤꯔꯛꯄ ꯈꯣꯠꯄ ꯄꯣꯠꯇꯣ ꯑꯗꯨꯒꯨꯝꯕꯗꯨꯗꯤ ꯈꯔ ꯌꯦꯡꯁꯤꯟ ꯇꯥꯔꯦ
ꯍꯣꯏ ꯍꯣꯏ ꯑꯗꯨ ꯃꯌꯥꯝꯗꯣ ꯀꯨꯞꯅ ꯇꯧꯔꯤꯕ ꯄꯣꯠꯇꯨꯒꯤ ꯃꯈꯥ ꯄꯣꯜꯂꯦꯕ ꯃꯑꯣꯡꯗꯣ
ꯑꯝ
ꯍꯥꯏꯗꯤ ꯑꯗꯨꯒꯤ ꯊꯕꯛ ꯕꯤꯖꯤꯅꯦꯁꯇꯨ ꯇꯧꯔꯤꯕ ꯑꯣꯅꯔꯗꯨꯒꯤ ꯃꯇꯨꯡ ꯏ ꯃꯇꯨꯡꯏꯟꯅ ꯃꯥꯅ ꯅꯤꯌꯣꯝ ꯑꯃ ꯁꯦꯝꯗꯣꯏꯅꯦꯕ ꯑꯗꯨꯒ ꯇꯧ ꯇꯥꯔꯦ ꯍꯥꯏꯇꯥꯔꯦ ꯑꯗꯣ ꯑꯩꯒꯤꯅꯦꯅꯦ ꯀꯩꯅꯣ ꯇꯧꯒꯦ ꯇꯧꯕ ꯗꯨꯀꯥꯟꯁꯦ ꯃꯣꯏꯅ ꯑꯩꯈꯣꯏꯁꯤꯦ ꯃꯃꯥꯟꯅꯕꯁꯤꯅ ꯍꯥꯏꯔꯤꯁꯦ ꯃꯣꯏ ꯗꯨꯀꯥꯟꯁꯦ ꯑꯅꯤꯁꯦ ꯂꯧ ꯍꯥꯏꯕꯅꯦꯕ ꯔꯦ ꯑꯗꯨ ꯑꯅꯤꯁꯦ ꯂꯧ ꯍꯥꯏꯁꯤꯅ ꯑꯃꯅ ꯃꯊꯛꯀ ꯃꯊꯛ ꯉꯥꯛꯇ ꯑꯣꯏꯕ ꯃꯥꯜꯂꯦ ꯃꯣꯏꯗꯣ ꯑꯗꯣ ꯀꯩꯅꯣ ꯇꯧꯔꯤ ꯑꯩꯅ ꯀꯣꯁꯃꯦꯇꯤꯛꯀꯤ ꯗꯨꯀꯥꯟ ꯍꯥꯡꯅꯤꯡꯕ
ꯎꯝ ꯀꯏꯌꯦ ꯀꯣꯁꯃꯦꯇꯤꯛꯀꯤ ꯗꯨꯀꯥꯟ ꯑꯗꯨ ꯊꯪꯅꯔꯅꯁꯨ ꯂꯩꯔꯅꯤ ꯅꯠꯇ꯭ꯔꯥ ꯑꯗꯣ ꯀꯁꯃꯦꯇꯤꯛꯀꯤ ꯗꯨꯀꯥꯟꯗꯣ ꯊꯝꯃꯁꯨ ꯌꯥꯔꯦ ꯑꯗꯨꯒ ꯃ ꯀꯞꯀꯤꯗꯨꯥꯟ ꯃꯪ ꯊꯤ ꯅꯣꯏꯗꯅ ꯊꯤ ꯀꯥꯟꯅꯔꯔꯣꯏ
ꯍꯣꯏ ꯍꯥꯏꯗꯤ ꯃꯦꯀꯞꯀꯤꯗꯤ ꯑꯩ ꯃꯦꯀꯞꯇꯤ ꯍꯥ ꯍꯥ ꯍꯥꯞꯅꯤꯡꯗꯦ ꯀꯣꯁꯃꯦꯇꯤꯛꯀꯤꯁꯦ ꯑꯩꯅ ꯄꯥꯝꯃꯤꯁꯦ ꯍꯧꯖꯤꯛꯀꯥꯟꯁꯦ ꯀꯣꯔꯤꯌꯟ ꯕ꯭ꯔꯥꯟꯁꯦ ꯌꯥꯝ ꯀꯟꯅ ꯁꯤꯖꯤꯟꯅꯔꯤꯕ ꯃꯅꯤꯄꯨꯔꯁꯦ ꯁꯤꯁꯦ ꯍꯣꯔꯦꯟ ꯕ꯭ꯔꯥꯟꯁꯦ ꯑꯩꯅ ꯈꯪꯕꯗ ꯃꯐꯝ ꯑꯃ ꯑꯅꯤ ꯑꯍꯨꯝ ꯈꯛꯇ ꯑꯣꯏꯔꯤꯕ ꯀ ꯀꯣꯔꯦꯟ ꯭ꯔꯥꯟꯒꯤ ꯒꯤ ꯀꯩꯅꯣ ꯄꯣꯠ ꯄꯨꯊꯣꯛꯏꯁꯦ ꯁꯤꯖꯤꯟꯅꯍꯜꯂꯤꯁꯦ ꯈꯨꯔꯥꯏ ꯈꯨꯔꯥꯏ ꯑꯁꯣꯝꯅ ꯏꯀꯟ ꯆꯠꯂꯒ ꯀꯩꯅꯣ ꯑꯃ ꯂꯩꯌꯦ ꯀꯣꯔꯤꯌꯟꯒꯤ ꯃꯌꯥꯠꯇ ꯁꯤꯖꯤꯟꯅꯕ ꯑꯗꯨ ꯑꯗꯨꯃ ꯂꯩꯔꯦꯗꯅ ꯅꯣꯡꯃꯩ ꯕꯨꯡ ꯈꯔ ꯍꯦꯜꯂꯒ ꯑꯃ ꯂꯩꯌꯦꯕ ꯑꯗꯨꯒ ꯀꯩꯅꯣꯗ ꯑꯦꯌꯥꯔꯄꯣꯔꯠ ꯔꯣꯠꯇ ꯑꯃꯔꯥꯕꯌꯨꯖꯤꯤꯒꯤꯗ ꯑꯃ ꯂꯩꯌꯦꯕꯀꯣ ꯁꯨꯃꯥꯏꯅ ꯑꯍꯨꯝ ꯈꯛꯇꯪ ꯉꯥꯏꯔꯤꯕ ꯑꯗꯣ ꯀꯣꯔꯤꯌꯟꯒꯤꯁꯨ ꯌꯥꯝ ꯊꯤ ꯆꯠꯂꯦꯕ ꯃꯣꯏꯒꯤ ꯀꯩꯅꯣ ꯇꯣꯉꯥꯟ ꯇꯣꯉꯥꯟꯕ ꯀꯩꯅꯣ ꯈꯔ ꯂꯩꯔꯤꯌꯦ ꯀꯝꯄꯅꯤ ꯈꯔ ꯂꯩꯔꯤꯌꯦ
ꯀꯩ ꯀꯔꯤ ꯀꯝꯄꯅꯤꯅ
ꯀꯝꯄꯅꯤ ꯆ ꯑꯩꯈꯣꯏꯒꯤ ꯅꯣꯏꯒꯤ ꯑꯃ ꯅꯣꯏ ꯁꯤꯖꯤꯟꯅꯔꯝꯃꯗ꯭ꯔꯥ ꯈꯪꯗꯦꯅꯦ ꯀꯣꯔꯤꯌꯟ ꯕ꯭ꯔꯥꯟꯁꯦ ꯑꯩꯅ ꯍꯥꯏꯔ ꯈꯪꯒꯗ꯭ꯔꯥ ꯈꯪꯗꯦꯅꯦ
ꯑꯩ ꯁꯤꯖꯤꯅꯗꯤ ꯅꯨꯅꯤꯄꯤꯌꯥ
ꯑꯗꯨꯅ ꯑꯃꯨꯛ ꯁ꯭ꯋꯥꯏꯒꯤ ꯉꯥꯛꯇꯅꯤꯗꯅ
ꯄꯂꯝ ꯑꯗꯒꯤ ꯀꯩꯅꯣꯝꯈꯛ ꯁꯤꯖꯤꯟꯅꯅꯤ ꯀꯥꯎꯔꯦ ꯁꯤꯦꯔꯤ ꯐꯂꯦꯝꯒꯨꯝꯕ ꯑꯗꯨ ꯒꯤ ꯁꯤꯒꯤ ꯔꯤꯀ꯭ꯋꯦꯜꯗꯣ
ꯎꯝ
ꯍꯣꯏ ꯑꯗꯨ ꯀꯩꯗꯣꯏ ꯁꯤꯖꯤꯟꯅꯩ
ꯀꯣꯔꯤꯌꯟꯒꯤꯁꯤꯅꯅꯦ ꯁꯦꯟꯗꯦꯜ ꯂꯥꯛꯑ ꯀꯥꯏꯅ ꯇꯥꯔꯕ
ꯑꯥ ꯇꯥꯔꯦ ꯁꯤꯟꯇꯂꯥ ꯇꯥꯔꯦ ꯑꯗꯒꯤ ꯑꯩꯅ ꯈꯪꯕ ꯑꯃꯁ ꯂꯩꯕꯅꯤꯅꯤ ꯑꯉꯧꯕ ꯃꯆꯨ ꯃꯆꯨꯒꯤꯒ ꯑꯣꯏꯕ ꯀꯧ ꯀꯩꯅꯣꯗꯣ
ꯀꯔꯝꯕ
ꯀꯥꯎꯔꯤꯅꯦꯍꯦ ꯃꯗꯨꯗ
ꯄꯣꯠꯇꯤ ꯂꯣꯏꯃꯛ ꯋꯥꯟ ꯊꯥꯎꯖꯟ ꯍꯧꯖꯤꯟꯅ ꯞꯇꯤ ꯂꯣꯏ ꯑꯣꯏꯔꯛꯀꯅꯤ
ꯎꯝ ꯍꯣꯏ ꯃꯌꯥꯝꯅ ꯄꯥꯝꯅꯔꯗꯤꯗꯤ ꯑꯗꯨꯝ ꯇꯧꯕ ꯌꯥꯏ
ꯋꯥꯟ ꯊꯥꯎꯖꯟ ꯑꯐꯕꯇꯤ ꯑꯣꯏꯔꯛꯀꯅꯤ ꯑꯗꯨꯒ
ꯂꯧ ꯊꯣꯛꯊꯣꯛ ꯂꯧꯁꯤꯁꯤꯡꯗꯤ ꯀꯃꯥꯏꯅ ꯇꯧꯗꯣꯏꯕ
ꯑꯗꯣ ꯑꯣꯟꯂꯥꯏꯟ ꯑꯃ ꯂꯩꯌꯦ ꯃꯣꯏꯒ ꯈꯪꯅꯕ ꯃꯅꯤꯄꯨꯔꯗ ꯃꯣꯏꯁꯨ ꯑꯗꯨꯗꯒꯤ ꯀꯩꯅꯣ ꯇꯧꯔꯤ ꯉꯥꯛꯇꯅꯦꯕꯀꯣ
ꯑꯗꯨꯣ ꯅꯣꯏ ꯍꯥꯟꯅ ꯑꯗꯨꯗꯣ ꯀꯟꯇꯤꯛ ꯑꯃ ꯂꯤꯡ ꯑꯃ ꯍꯥꯟꯅ ꯊꯝ ꯇꯥꯕ ꯀꯟꯇꯦꯛ ꯑꯃ ꯂꯧ ꯇꯕ ꯎꯝ
ꯑꯗꯨꯒ ꯃꯥꯒꯤ ꯑꯃ ꯋꯥꯟ ꯇꯨ ꯊ꯭ꯔꯤ ꯐꯣꯔ ꯐꯥꯏꯚ ꯀ꯭ꯔꯤꯝ ꯀꯥꯏꯅ ꯂꯩꯌꯦꯕ ꯃꯄꯥꯟꯒꯤ ꯑꯃ ꯄꯩꯁꯥꯕꯨꯗꯤ ꯇꯥꯡꯉꯦ ꯑꯗꯨꯁꯨ ꯃꯒꯤ ꯄ꯭ꯔꯗꯛꯁꯤꯡꯁꯦ ꯌꯥꯝ ꯀꯥꯟꯅꯕ ꯉꯥꯛꯇ ꯑꯣꯏꯕ
ꯑꯗꯣ ꯃꯤꯅꯕꯨ ꯁꯤꯖꯤꯟꯅꯕ ꯌꯥꯝꯅ ꯁꯤꯖꯤꯟꯅꯕ ꯌꯥꯝ ꯌꯥꯝ ꯇꯥꯔꯒꯗꯤ ꯇꯧꯕꯗ ꯀꯩ
ꯑꯦ ꯐꯖꯅ ꯁꯤꯖꯤꯟꯅꯩ ꯑꯩꯅ ꯍꯥꯏꯁꯤꯅꯦ ꯍꯣꯏ ꯁꯤꯖꯤꯟꯅꯔꯤꯁꯤ ꯁꯦ ꯑꯩ ꯍꯥꯏꯒꯦꯀꯣ ꯃꯧ ꯍꯣꯏ ꯃꯧ ꯑꯃ ꯆꯨꯝꯅ ꯁꯨꯝ ꯁ꯭ꯋꯥꯏꯗꯒ ꯑꯗꯨꯝ ꯄꯪꯂꯩ ꯂꯩꯖꯕ ꯀꯥꯡꯕꯨꯅꯄꯥꯛ ꯁꯤꯖꯤꯟꯅꯗ꯭ꯔꯒꯁꯨꯅꯦ ꯈꯔ ꯑꯉꯥꯡꯁꯤꯡ ꯍꯥꯏꯇꯥꯔꯦ ꯅꯍꯥꯁꯤꯡ ꯅꯍꯥꯁꯦ ꯁꯤꯗꯤ ꯐꯖꯅ ꯁꯤꯖꯤꯟꯅꯔꯦ ꯅꯍꯥꯈꯗꯤ
ꯀꯌꯥꯏ ꯃꯗꯨ ꯇꯧꯕ ꯌꯥꯏ
ꯑꯗꯨꯒꯤ ꯄ꯭ꯔꯗꯛꯁꯤꯡꯁꯦ ꯑꯩꯅ ꯍꯥꯏꯁꯤꯗꯤ ꯃꯣꯏꯒꯤ ꯑꯃ ꯂꯩꯔꯤꯕ ꯌꯥꯝ ꯀꯥꯟꯅꯕ ꯑꯩꯈꯣꯏꯗ ꯁꯤꯖꯤꯟꯅꯕ ꯃꯇꯝꯗ ꯀꯩ ꯍꯥꯏꯒꯦ ꯑꯩꯈꯣꯏꯒꯤ ꯁꯝꯅ ꯍꯥꯏꯔꯒ ꯃꯅꯤꯄꯨꯔ ꯃꯆꯥꯁꯤꯡꯁꯦ ꯑꯁꯣꯝ ꯅꯥꯀꯟꯒꯤ ꯀꯩꯅꯣꯝꯃ ꯈꯔ ꯆꯠꯂꯤꯗꯅ ꯏꯁꯀꯤꯟꯗ ꯑꯣꯏꯔꯣ ꯁꯛꯇꯇꯥꯗ ꯑꯣꯏꯔꯣ ꯀꯩꯅꯣꯗ ꯑꯣꯏꯔꯣ ꯀꯣꯔꯤꯌꯥꯒꯨꯝꯕ ꯊꯥꯏꯂꯦꯟꯁꯤꯅ ꯑꯥ ꯁꯨꯃꯥꯏ ꯑꯥ ꯁꯨꯃꯥꯏꯅ ꯈꯔ ꯑꯣꯏꯗꯅ ꯑꯗꯨꯗꯨꯅ ꯍꯦꯟꯅ ꯃꯥꯒꯤ ꯄ꯭ꯔꯗꯛꯁꯦ ꯁꯤꯖꯤꯟꯅꯕꯗ ꯑꯩꯈꯣꯏꯗ ꯍꯦꯟꯅ ꯆꯨꯁꯤꯟꯅꯕꯒꯤ ꯃꯥꯟꯕ ꯑꯃ ꯌꯥꯎꯔꯤꯕꯀꯣ ꯑꯗꯨꯗꯨꯅ ꯍꯧꯖꯤꯛ ꯁꯤꯁꯦ ꯌꯥꯝ ꯀꯟꯅ ꯆꯠꯅꯔꯛꯏ ꯆꯠꯅꯔꯛꯑꯦ ꯍꯥꯏꯕꯗꯤ ꯍꯥꯟꯅꯗꯤ ꯁꯤꯒꯤ ꯄ꯭ꯔꯗꯛꯁꯤꯡꯁꯦ ꯀꯌꯥ ꯇꯧꯔꯝꯗꯦ ꯌꯨꯇ꯭ꯌꯨꯕꯔ ꯀꯥꯡꯕꯨꯅ ꯃꯣꯏꯒꯤ ꯀꯩꯅꯣꯗ ꯄꯦꯖꯇ ꯈꯔ ꯁꯤ ꯐꯩ ꯁꯤ ꯐꯩ ꯀꯥꯏꯅ ꯁꯨꯝ ꯍꯥꯏꯕ ꯈꯛꯇꯅꯦꯕ
ꯎꯝ
ꯊꯣꯏꯅ ꯑꯗꯨꯗ ꯑꯩꯈꯣꯏꯅ ꯇ꯭ꯔꯥꯏꯌꯦꯜ ꯇꯧꯔꯨꯔꯀꯥꯟꯗ ꯄꯣꯠꯇꯨ ꯐꯔꯦ ꯈꯪ ꯀꯥꯟꯗ ꯂꯩꯅꯤꯡꯉꯛꯄ ꯑꯗꯨꯗ ꯏꯟꯗꯤꯌꯥꯗꯗꯤ ꯐꯪꯗꯦ ꯀꯥꯏꯅ ꯁꯨꯝ ꯍꯥꯏꯕ ꯑꯃꯅꯤ ꯈꯛꯇ ꯑꯗꯨ ꯁꯤꯗ ꯀꯥꯏꯟ ꯂꯥꯏꯐ ꯑꯅ ꯑꯃ ꯂꯩꯌꯦꯕ ꯄ꯭ꯔꯗꯛ ꯀꯣꯔꯤꯌꯥꯟ ꯄ꯭ꯔꯗꯛ ꯉꯥꯛꯇ ꯌꯥꯎꯕ ꯀꯥꯏꯟ ꯂꯥꯏꯐꯅ ꯅꯣꯏꯁꯨ ꯊꯤꯔ ꯌꯦꯡꯉꯣ ꯑꯗꯨꯒꯤ ꯑꯦꯞꯁꯇꯣ ꯗꯥꯎꯟꯂꯣꯗ ꯇꯧꯔꯒ ꯃꯉꯣꯟꯗ ꯌꯥꯎꯗ꯭ꯣꯏꯁꯦ ꯃꯄꯥꯟ ꯍꯧꯖꯤꯛꯀꯤ ꯃꯣꯏ ꯄ꯭ꯔꯗꯛ ꯃꯁꯦ ꯁꯤ ꯄꯩꯁꯥ ꯇꯥꯏ ꯊꯤ ꯇꯥꯏ ꯁꯤꯗꯤ ꯋꯥꯟ ꯊꯥꯎꯖꯟ ꯋꯥꯟ ꯊꯥꯎꯖꯟ ꯄꯤꯕꯁꯦ ꯐꯥꯏꯚ ꯍꯟꯗ꯭ꯔꯦꯠ ꯁꯨꯝꯕ ꯑꯦꯔꯤꯌꯥ ꯆꯥꯎꯅ ꯁꯨꯃꯥꯏꯅ
ꯑꯗꯣ ꯅꯪꯅ ꯂꯩ ꯌꯥꯔꯗꯤ ꯃꯣꯏꯁꯨ ꯃꯤ ꯇꯩꯁꯨ ꯂꯣꯏꯗꯩ ꯂꯩ ꯅꯒ꯭ꯔꯗꯤ ꯅꯪ ꯀꯃꯥꯏꯅ ꯇꯧꯕ
ꯑꯗꯨꯗꯤ ꯃꯤ ꯈꯪꯅꯔꯒ ꯑꯩꯈꯣꯏꯅ ꯀꯩꯅꯣ ꯇꯧꯒꯗꯣꯏꯅꯤ ꯇꯣꯉꯥꯟꯅ ꯂꯤꯡ ꯑꯃ ꯋꯥꯔꯤ ꯑꯃ ꯁ ꯊꯥꯗꯨꯅꯤ ꯁꯤꯅ ꯑꯩꯈꯣꯏꯅ ꯑꯣꯟꯂꯥꯏꯟꯗꯩ ꯀꯛꯆꯕꯅꯤꯗꯅ ꯇꯣꯉꯥꯟꯅ ꯍꯥꯏꯔꯤꯕ ꯍꯥꯏꯔꯤꯕ ꯁꯥꯏꯠꯁꯤꯗꯒꯤ ꯃꯤꯁꯦ ꯈꯪꯅꯗꯣꯏꯅꯦꯕ ꯈꯪꯅꯔꯒ ꯀꯃꯥꯏ ꯀꯃꯥꯏꯅ ꯄꯣꯠꯇꯣ ꯂꯧꯊꯅꯤ ꯈꯣꯠꯅꯤ ꯑꯗꯨ ꯇꯧꯅꯤ ꯄꯨꯂꯞ ꯄꯨꯂꯞ ꯍꯣꯜꯁꯦꯜ ꯑꯣꯏꯅ ꯂꯧꯕꯒ ꯍꯥꯏꯅꯕꯗꯣ
ꯎꯝ
ꯑꯗꯨꯃꯥꯏꯅ ꯂꯧꯔꯒ ꯇꯧꯒꯦꯅ ꯈꯜꯂꯤꯕ ꯑꯩꯅ
ꯌꯥꯏ ꯗꯨꯀꯥꯟꯗꯤ ꯁꯥꯜꯂꯨꯔꯕ
ꯂꯣꯏꯔꯦ ꯗꯨꯀꯥꯟꯗꯤ ꯁꯥꯕ ꯂꯣꯏꯔꯦ ꯑꯗꯨꯒ ꯑꯩꯈꯣꯏꯅ ꯄ꯭ꯂꯥꯟ ꯇꯧꯒꯗꯕꯗ ꯉꯥꯏꯔꯦ
ꯇꯧ ꯇꯧ
ꯑꯗꯨꯅꯤꯗ ꯑꯗꯨꯃꯥꯏꯅ ꯄꯩꯁꯥ ꯈꯔ ꯇꯥꯟꯗꯗꯤ ꯌꯥꯗ꯭ꯔꯤꯅꯦ ꯍꯧꯖꯤꯛ ꯃꯇꯝꯁꯦ
ꯐꯩꯌꯦ ꯃꯇꯦꯡ ꯈꯔ ꯂꯩꯔꯁꯨ ꯍꯥꯏꯔꯛꯑꯣ ꯃꯇꯦꯡ ꯑꯗꯨꯝ ꯄꯥꯡꯒꯦ
ꯑꯥ ꯑꯗꯨꯅꯦ ꯑꯩꯗꯣ ꯈꯪꯗꯦꯁꯦ ꯑꯩꯗꯣ ꯉꯁꯤꯗꯤ ꯊꯕꯛ ꯆꯠꯊꯣꯛꯀꯗꯕ ꯂꯩ ꯆꯥꯛꯁꯨ ꯊꯣꯡꯗ꯭ꯔꯤ ꯆꯥꯛ ꯊꯣꯡꯒꯦ ꯑꯝꯇ
ꯍꯣꯏ ꯍꯣꯏ ꯍꯣꯏ ꯍꯣꯏ ꯐꯔꯦ ꯐꯔꯦ ꯎꯝ ꯎꯝ